ꯍꯜꯂ
ꯍꯜꯂꯣ
ꯇꯌꯦ ꯆꯥꯛ ꯆꯥꯔꯕꯣ
ꯇꯥꯗꯕ꯭ꯔ
ꯇꯥꯏꯌꯦ ꯆꯥꯛ ꯆꯥꯔꯕꯣ
ꯀ ꯀꯝꯗ ꯇꯥꯔ
ꯑꯩꯉꯣꯟꯗꯗꯤ ꯇꯥꯏꯌꯦ ꯑꯗꯨꯝ
ꯑꯣ ꯑꯣ ꯇꯥꯏ ꯇꯥꯏ
ꯆꯥꯛ ꯏꯁꯤꯡ ꯆꯥꯔꯕꯣ
ꯆꯂꯣ ꯇ ꯍ
ꯀꯩ ꯌꯦꯟꯁꯥꯡ ꯆꯥꯒꯦ
ꯉꯁꯤꯗꯤ ꯑꯦꯟꯖꯥꯡ ꯑꯣꯏꯅ ꯊꯣꯡꯗ꯭ꯔꯦ ꯈꯦꯆꯒꯤꯗꯧ ꯅꯪ ꯇꯧꯔꯒ ꯆꯥꯏ
ꯑꯣ ꯀꯥꯡꯪ ꯃꯌꯥꯒꯤ ꯑꯦ
ꯅꯣꯏ ꯉꯁꯤꯗꯤ ꯀꯣꯏꯕ ꯈꯔ ꯆꯠꯊꯕ ꯃꯥꯜꯂꯦꯗ
ꯆꯠꯂꯨꯔꯦ ꯅꯪꯁꯨ ꯌꯥꯎꯔꯗꯤ ꯅꯨꯡꯉꯥꯏꯗꯧꯕ
ꯑꯩ ꯉꯁꯤ ꯌꯨꯝ ꯆꯠꯂꯦ ꯑꯗꯨꯗꯒꯤꯅꯦ
ꯑꯣ ꯅꯪ ꯅꯍꯥꯟ ꯍꯥꯏꯕꯗꯣ
ꯑꯝ ꯀꯩꯅꯣ ꯋꯥꯗ
ꯀꯥꯡꯗ ꯑꯃꯨꯛ ꯀꯣꯏꯕ ꯆꯠꯂꯁꯦ
ꯎꯝ ꯑꯦ ꯁꯣꯔꯤ ꯑꯩ ꯅꯣꯛꯅꯤꯡꯉꯀꯗꯧꯔꯤ ꯆꯠꯂꯁꯦ ꯀꯥꯡꯗꯣꯏꯅ
ꯌꯥꯏꯑꯦ ꯀꯥꯡꯗ ꯀꯦꯖꯤ ꯆꯥꯕ ꯑꯣꯏꯅ ꯆꯠꯁꯦ
ꯎꯝ ꯗꯦꯠ ꯀꯌꯥ ꯍꯥꯏꯕꯅꯣ ꯁꯚꯦꯟꯇꯤꯟ ꯍꯥꯏꯕꯣ ꯀꯌꯥꯅꯣꯃ ꯇꯥꯕ ꯃꯥꯜꯂꯦ
ꯑꯣ ꯀꯥꯉ ꯍꯕꯗꯥ
ꯎꯝ
ꯑꯗ ꯑꯣꯏꯅ ꯐꯖꯅ ꯆꯠꯂꯁꯦ ꯄꯨꯟꯅ
ꯎꯝ ꯆꯂꯣꯁꯤ ꯀꯩꯇꯧꯔꯝꯃꯤꯅꯣ
ꯑꯩꯁꯦ ꯍꯧꯖꯤꯛ ꯁꯨꯝ ꯂꯩꯔꯝꯃꯤꯅꯦ ꯅꯪꯗꯤ
ꯑꯩ ꯏꯗꯤ ꯇꯨꯕ ꯆꯣꯔꯦ
ꯅꯣꯏ ꯅꯪꯅ ꯍꯥꯏꯕ ꯂꯨꯍꯣꯡꯕꯗꯣ ꯀꯔꯝ ꯀꯥꯟꯗꯅꯣ
ꯍꯌꯦꯡ ꯍꯩꯁꯤꯡꯄꯣꯠ
ꯑꯣ ꯀ ꯅꯅꯨ
ꯑꯩꯈꯣꯏꯁꯤ ꯌꯨꯝ ꯊꯪꯅꯕꯒꯤ
ꯑꯗꯨꯒ ꯅꯪ ꯀꯔꯝ ꯀꯥꯟꯗ ꯑꯃꯨꯛ ꯂꯥꯛꯇꯣꯏꯕ
ꯖꯨꯂꯥꯏꯗ ꯂꯥꯛꯇꯧ ꯃꯥꯜ ꯃꯇꯝ ꯈꯔꯗꯤ ꯂꯩꯔꯅꯦꯕ ꯌꯨꯝꯗ ꯑꯗꯨꯁꯨ ꯂꯥꯛꯏꯗ ꯑꯣꯏꯅ ꯂꯥꯛꯑꯒꯦ ꯇꯧꯕꯅꯦ
ꯐꯔꯦꯅꯦ ꯌꯨꯝꯗ ꯒ꯭ꯌꯥꯟ ꯇꯥꯅ ꯐꯖꯅ
ꯎꯝ ꯀꯩ ꯍꯥꯏꯕꯅꯣ ꯑꯃ ꯅꯍꯥꯟ ꯑꯩꯈꯣꯏꯅꯤꯅ ꯑꯗꯨ ꯅꯨꯃꯤꯠꯇ ꯂꯥꯛꯑꯣꯅ ꯍꯥꯏꯅꯕꯗꯣ ꯀꯔꯤꯕ ꯑꯦꯝ ꯌꯨꯒꯤꯗ
ꯃꯦꯟꯐꯦꯠ
ꯃꯦꯟ ꯐꯤꯠꯁꯨ ꯀꯨꯏꯗ꯭ꯔꯦ ꯍꯥꯏꯕꯅꯤ ꯇꯧꯔꯅꯤ ꯌꯥꯝꯅ ꯁꯦꯀꯦꯟ ꯋꯤꯛꯇ ꯇꯧꯗꯧ ꯃꯥꯜꯂꯦ
ꯖꯨꯂꯥꯏꯒꯤ
ꯑꯥ ꯑꯦꯛꯖꯝ ꯑꯗꯣ ꯂꯣꯏ ꯇꯧꯔꯦ ꯗꯦꯠ ꯁꯤꯛꯁꯇ ꯀꯌꯥꯅꯣ ꯑꯃ ꯂꯣꯏꯔꯅꯤ ꯍꯥꯏꯒꯨꯝ ꯇꯧꯕꯅꯦꯕ ꯑꯩꯁꯨ ꯀ ꯈꯪꯗ꯭ꯔꯦ ꯑꯗꯨꯒ ꯑꯗꯨ ꯃꯣꯏꯗꯣ ꯂꯣꯏꯔꯛꯑꯒ ꯇꯧꯅꯤ ꯌꯥꯝ
ꯃꯦꯟꯐꯤꯠꯀꯤꯗ ꯑꯃꯨꯛ ꯄꯨꯟꯊꯔꯁꯦ ꯑꯗꯨꯗꯤ
ꯑꯥ
ꯍꯧꯖꯤꯛꯁꯤꯕꯨ ꯀꯩꯀꯩ ꯍꯥꯎꯔꯤꯒꯦ
ꯈꯪꯗꯦ ꯀꯩꯅ ꯍꯥꯎꯔꯤꯅꯣ ꯁꯥꯕ ꯁꯥꯕꯅꯤꯅ ꯁꯧꯒ꯭ꯔꯤ ꯍ ꯍ ꯍ
ꯁꯧꯒ꯭ꯔꯤꯗꯣ ꯁꯤꯟ ꯆꯥꯔꯦ ꯁꯧꯒ꯭ꯔꯤꯗꯣ ꯁꯤꯟꯗ꯭ꯔꯗꯤ ꯆꯥꯅꯤꯡꯗꯦ ꯍꯥꯏꯕ ꯑꯩꯗꯤ
ꯍꯣꯏ ꯈꯔ ꯁꯦꯂꯞ ꯇꯧꯕꯅꯗꯤ ꯍꯥꯎꯋꯦ ꯑꯗꯣ ꯍꯥꯏꯗꯤ ꯈꯔ ꯂꯤꯗ꯭ꯔꯒꯗꯤ ꯑꯃꯨꯛ ꯁꯤꯟꯕ ꯋꯥꯠꯄꯗꯣ ꯍꯥꯎꯋꯤ ꯏ ꯋꯥ ꯋꯥꯠꯄꯗꯣ
ꯁꯧꯒꯔꯤ ꯃꯖꯥ ꯇꯁꯨ ꯂꯩ ꯃꯥꯜꯂꯦ
ꯂꯩꯔꯝꯅꯤ
ꯅꯍꯥꯟ ꯕꯖꯥꯔꯗꯒꯤ ꯂꯩꯔꯛꯑꯦ ꯍꯥꯎꯇꯦꯕ ꯑꯗꯨ ꯁꯧꯕꯤꯗ꯭ꯔꯣ ꯌꯨꯝꯗ ꯍꯧꯕꯅ ꯍꯦꯟꯅ ꯅꯦꯕ ꯍꯥꯎꯕ
ꯀꯩꯅꯣ ꯇꯧꯕꯩꯅꯦꯕ ꯃꯣꯏꯗꯤ ꯑꯃ ꯄꯥꯝꯕꯤ ꯑꯣꯏꯅꯁꯨ ꯆꯥꯔ ꯑꯣꯏꯅ ꯊꯥꯅꯕꯗꯣ ꯕꯖꯥꯔꯗꯗꯤ ꯑꯗꯨꯝ ꯌꯣꯜꯂꯦ ꯑꯗꯨꯅ ꯑꯗꯨꯝ ꯆꯥꯔꯦ ꯑꯗꯨꯅꯗꯤ ꯀꯔꯍꯥꯏ ꯍꯥꯎ ꯌꯨꯝꯗꯒꯤꯗꯤ ꯄꯥꯝꯕꯤꯗꯣ ꯑꯆꯧ ꯑꯆꯧꯕꯅꯤꯅ
ꯍꯥꯟꯅꯗꯤ ꯑꯉꯥꯡ ꯑꯣꯏꯔꯤꯉꯩꯗꯗꯤ ꯁꯧꯒ꯭ꯔꯤꯁꯦ ꯁꯤꯟꯗꯅꯕꯅ ꯆꯥꯃꯤꯅꯦ ꯑꯗꯨꯒ ꯍꯧꯖꯤꯛ ꯇꯤꯁꯧꯒ꯭ꯔꯤ ꯁꯤꯟꯗ꯭ꯔꯗꯤ ꯆꯥꯅꯤꯡꯗ꯭ꯔꯕ
ꯑꯥ
ꯂꯩꯁꯥꯕꯤ ꯐꯔꯛꯑꯕ ꯀꯩꯅꯣ
ꯐꯔꯦꯕꯒꯤ ꯑꯩꯁꯠ ꯐꯥꯔꯦꯔꯦ ꯍꯅꯔꯦ
ꯂꯩꯁꯥꯕꯤ ꯐꯥꯔꯛꯏꯅꯦ ꯍꯥꯏꯕ ꯑꯩꯈꯣꯏꯒꯤ ꯎꯁꯣꯞꯇ ꯎ ꯀꯔꯤꯕ ꯑꯃ ꯅꯣꯡꯃꯪꯈꯥꯒꯤ ꯑꯃ ꯌꯥꯎꯕꯗꯣ
ꯑꯥ ꯑꯥ
ꯑꯗꯨ ꯆꯥꯕ ꯍꯩꯅꯔꯛꯑꯗꯤ ꯃꯦꯆꯣꯔ ꯑꯣꯏꯔꯕꯅꯤ
ꯎ ꯁꯨꯛꯇꯅꯤ ꯍꯥꯏꯕ꯭ꯔꯣ ꯀꯩ ꯍꯥꯏꯅꯣ ꯑꯗꯨꯕ
ꯍꯣꯏ ꯁꯨꯨꯞꯇꯥꯅꯤꯗꯣ
ꯑꯗꯨ ꯑꯩꯗꯤ ꯆꯥꯕ ꯍꯩꯇꯤꯉꯣ
ꯑ ꯑꯗꯨꯝ ꯌꯥꯝ ꯀꯟꯅꯗꯤ ꯆꯥꯗꯦ ꯑꯗꯨꯑꯣꯏꯁꯨ ꯑꯗꯨꯝ ꯈꯔ ꯈꯗꯤ ꯇꯪꯉꯦ
ꯎꯝ
ꯃꯌꯥꯝ ꯆꯥꯥꯁꯜꯂꯗꯤ ꯍꯌꯦꯡ ꯂꯩꯁꯥꯕꯤ ꯃꯦꯆꯣꯔ ꯌꯥꯝ ꯑꯣꯏꯕꯤ ꯑꯣꯏꯈ꯭ꯔꯅꯤꯅ ꯈꯇꯪꯗꯪ ꯇꯪꯉꯦ ꯍꯥꯏꯕ
ꯀꯩꯗ ꯍꯥꯎꯕꯒꯤꯅꯣ ꯀꯩꯅꯣ ꯃꯍꯥꯎꯗꯣꯏꯗꯣ ꯍꯥꯏꯗꯤ ꯂꯧꯁꯟꯐꯝ ꯑꯃꯃꯛ ꯏꯈꯪ ꯈꯪꯗꯦ ꯍꯩꯇꯦ ꯆꯥꯕ
ꯑꯁꯦꯡꯕꯗꯤ ꯃꯥꯗꯣ ꯆꯥꯔꯨꯔꯒ ꯈꯤꯇꯪ ꯈꯥꯇꯛ ꯇꯧꯔ ꯃꯇꯨꯡꯗ ꯆꯤꯟ ꯈꯥ ꯅꯨꯡꯉꯥꯏꯕꯗꯣ
ꯑꯥ
ꯑꯗꯨꯒꯤꯅꯦꯕ ꯑꯍꯟꯈꯩꯅ ꯆꯥꯅꯩꯁꯦ
ꯎꯝ
ꯍꯥꯎ ꯍꯩꯅꯕ ꯃꯤꯗꯗꯤ ꯍꯥꯎꯕꯖꯥꯠ ꯍꯧꯖꯤꯛꯀꯥꯟꯁꯤꯕꯨ ꯌꯨꯝꯗ ꯑꯗꯨꯝ ꯂꯩ ꯂꯩꯅ ꯀꯩ ꯀꯩ ꯇꯧꯔꯤꯒꯦ
ꯍꯧꯖꯤꯛ ꯀꯩꯝ ꯇꯧꯗꯦ ꯇꯨꯝꯕ ꯆꯥꯕ ꯉꯥꯅꯨ ꯂꯣꯏꯔꯅꯤ ꯏꯀꯨꯏ ꯀꯨꯏꯗꯅ
ꯐꯔꯦ ꯑꯗꯨꯅ ꯐꯤꯗꯤ ꯁꯥꯔꯣꯏꯗ꯭ꯔꯥ
ꯑꯩꯗꯤ ꯐꯤ ꯁꯥꯕꯒꯤ ꯊꯕꯛꯁꯦ ꯀꯌꯥꯗꯤ ꯍꯩꯅꯗꯦ ꯑꯗꯣ ꯍꯠꯇꯕꯤ ꯈꯣꯠꯇꯕꯤꯗꯤ ꯈꯔ ꯁꯥꯒꯗ꯭ꯔꯥ ꯈꯪꯗꯦ ꯃꯣꯏꯔꯥꯡ ꯐꯤꯒꯨꯝꯕ ꯆꯟꯕꯗꯣ ꯃꯤꯠꯇꯣ ꯌꯥꯝ ꯅꯨꯡꯉꯥꯏꯇꯦꯕ ꯑꯩꯉꯣꯟꯗ
ꯑꯣꯏ ꯀꯨꯞꯄꯅꯤꯅ
ꯎꯝ ꯌꯥꯝꯅ ꯍꯩꯔꯒ ꯈꯨꯠꯂꯣꯏꯈ꯭ꯔꯕꯨꯗꯤ ꯑꯃꯨꯛ ꯐꯕ ꯑꯗꯣ ꯍꯩ ꯌꯥꯝ ꯍꯩꯕꯗꯣ ꯑꯣꯏꯗꯕꯒꯤ ꯑꯆꯝꯕ ꯃꯣꯄꯥꯛ ꯈꯣꯏꯗꯛꯀꯨꯝꯕ ꯈꯨꯗꯩꯒꯨꯝꯕꯗꯤ ꯁꯥꯁꯤꯔꯅꯗꯤ ꯈꯜꯂꯤ
ꯐꯤꯁꯨ ꯃꯇꯦꯛ ꯍꯧꯖꯤꯛꯀꯥꯟ ꯌꯥꯝꯅ ꯐꯖ ꯐꯖꯕ ꯌꯥꯝ ꯄꯨꯊꯣꯛꯅꯔꯦ ꯉꯣ
ꯇꯦꯛ ꯍꯥꯏꯁꯦ ꯈꯪꯕ꯭ꯔ ꯍꯣꯏ ꯃꯣꯏ ꯑꯃ ꯃꯣꯏꯔꯥꯡ ꯐꯤꯖꯟꯗꯕꯤꯗ ꯕꯣꯛꯁ ꯕꯣꯛꯁꯀ ꯇꯧꯕꯤꯗꯣ ꯑꯗꯨꯝ ꯌꯥꯗꯤ ꯌꯥꯏꯕ ꯑꯗꯨ ꯃꯣꯏꯔꯥꯡ ꯐꯤꯖꯟꯕꯅꯗꯤ ꯑꯃ ꯐꯖꯔꯛꯄꯩ ꯇꯥꯏꯞ ꯇꯧꯕꯒꯤ ꯑꯃ ꯆꯟꯅꯤꯡꯕꯗꯣ ꯍꯦꯛꯇ
ꯍꯣꯏ ꯑꯗꯣ ꯁꯨꯝ ꯌꯨꯝꯗ ꯂꯩꯕꯒꯤꯗꯤ ꯗꯤ ꯐꯤ ꯃꯇꯦꯛ ꯇꯣ ꯑꯗꯨꯝ ꯁꯥꯕ ꯌꯥꯏꯌꯦ ꯑꯩꯗꯤ ꯌꯥꯝ ꯐꯖꯩꯌꯦ ꯃꯣꯏꯅ ꯐꯅꯦꯛ ꯑꯆꯝꯕ ꯃꯄꯥꯟ ꯍꯛꯇꯕꯤꯒꯨꯝꯕ ꯑꯃꯒ ꯁꯦꯠꯂꯒ ꯑꯗꯨꯝ ꯐꯤ ꯃꯇꯦꯛ ꯏꯜꯂꯀꯥꯟꯗ ꯐꯖꯩꯗꯅ
ꯍꯣꯏ
ꯃꯆꯨ ꯃꯆꯨꯒ ꯂꯥꯡꯕꯗꯣ
ꯎꯝ ꯑꯗꯨꯃꯥꯏꯅ ꯑꯃꯅꯤ ꯈꯔꯕꯨꯗꯤ ꯁꯥꯕꯨꯗꯤ ꯌꯥꯏ ꯃꯌꯥꯝ ꯍꯦꯛꯇ ꯑꯗꯨꯗ ꯀꯩꯅꯣ ꯇꯧꯔꯁꯨ ꯃꯤꯅ ꯄꯥꯝꯅꯕꯁꯦ ꯃꯣꯏꯔꯥꯡ ꯐꯤ ꯍꯛꯄꯅ ꯄꯥꯝꯅꯔꯝꯗꯧ ꯃꯥꯜꯂꯦ ꯈꯪꯗꯦ
ꯑꯩꯗꯤ ꯐꯤ ꯁꯥꯕꯁꯦ ꯑꯩ ꯏꯁꯥꯅ ꯁꯦꯠꯅꯤꯡꯗ꯭ꯔꯗꯤ ꯁꯥꯅꯤꯡꯗꯦ ꯍꯥꯏꯕ
ꯑꯗꯨꯒꯤꯕꯨꯗꯤ ꯁꯦꯠꯅꯤꯡ ꯁꯦꯠꯅꯤꯡꯕ ꯁꯦꯠꯅꯤꯡꯕ ꯈꯜꯂꯒ ꯏꯁꯥꯅ ꯁꯦꯠꯅꯤꯡꯕꯗꯣ ꯍꯜꯂꯒꯅꯤ ꯁꯥꯗꯣꯏꯁꯦ ꯅꯠꯇ꯭ꯔꯗꯤ ꯇꯜꯂꯤꯗ ꯏꯁꯥꯅ ꯕꯤꯠ ꯂꯦꯞ ꯑꯃ ꯂꯩꯖꯗ꯭ꯔꯒꯗꯤ ꯁꯥꯅꯤꯡꯗꯕꯅꯦꯕ ꯀꯩꯁꯨ ꯑꯄꯥꯝꯕꯗꯨ ꯅꯠꯇ꯭ꯔꯗꯤ ꯎꯝ
ꯐꯖꯕꯗꯣ ꯉꯥꯛꯇꯅꯦꯕ
ꯍꯣꯏ
ꯐꯖꯅ ꯁꯦꯠꯂꯒ ꯐꯖꯅ ꯀꯦꯊꯔꯒ ꯑꯗꯨꯅ ꯂꯩ ꯕꯤꯠ ꯂꯩꯗꯅ
ꯍꯣꯏ
ꯃꯦꯟ ꯐꯤꯠꯀꯤꯗ ꯐꯖꯅ ꯀꯦꯊꯔꯁꯦ
ꯀꯦꯊꯔꯁꯦ ꯅꯪꯁꯨ ꯉꯁꯥꯏꯗꯤ ꯍꯦ ꯍꯦ ꯐꯖꯕꯤ ꯇꯧꯈ꯭ꯔ ꯃꯥꯜꯂꯦ
ꯍꯣꯏ ꯐꯖꯕꯤ ꯁꯥꯔꯦ ꯐꯔꯤꯅꯤ ꯍꯥꯏꯕ
ꯎꯝ
ꯅꯣꯡ ꯐꯥꯗꯣꯛꯁꯨ ꯐꯖꯊꯣꯛꯄ ꯌꯥꯏ
ꯀꯩꯅꯣꯕ ꯅꯣꯏꯅ ꯐꯣꯇꯣ ꯅꯝꯃꯒ ꯃꯥꯏ ꯂꯣꯠ ꯂꯣꯠꯇꯅ ꯂꯣꯏꯅꯝꯃꯤꯗꯨꯕꯨ ꯌꯦꯡꯒꯦ ꯇꯧꯔꯒ
ꯃꯤ ꯍꯧꯖꯤꯛꯀꯥꯟꯒꯤ ꯇ꯭ꯔꯦꯟꯗꯤꯡꯒꯤ ꯐꯣꯇꯣ ꯈꯨꯅꯝꯅꯦ ꯍꯥꯏꯕ ꯅꯪꯕꯣ
ꯇ꯭ꯔꯦꯟꯗꯤꯡꯕꯨꯗꯤ ꯑꯣꯏꯔꯦ ꯑꯩꯅ ꯐꯖꯩ ꯁꯛ ꯌꯥꯎꯕ ꯑꯝꯇ ꯑꯝꯇ ꯌꯥꯎꯗ꯭ꯔꯣ ꯅꯣꯏꯒꯤ
ꯌꯥꯎꯋꯦ ꯑꯩꯈꯣꯏ ꯑꯩꯈꯣꯏ ꯑꯝꯇ ꯃꯥꯟꯗ꯭ꯔꯦ ꯁꯤꯗꯤꯅ ꯍꯥꯏꯅꯦꯕ
ꯎꯝ ꯐꯖꯩ ꯍ꯭ꯋꯥꯏꯠ ꯉꯥꯛꯇꯒ ꯑꯣꯏ ꯃꯥꯜꯂꯦ ꯅꯣꯏ ꯑꯍꯨꯝꯗ
ꯃꯥꯅꯦ ꯗ꯭ꯔꯦꯁ ꯀꯣꯠꯇꯣ ꯍ꯭ꯋꯥꯏꯠ ꯉꯥꯛꯇ ꯑꯣꯏꯔꯒꯦ
ꯃꯊꯪ ꯑꯩꯈꯣꯏ ꯄꯨꯂꯞ ꯄꯨꯟꯕꯗ ꯑꯃꯨꯛ ꯅꯁꯦ
ꯍꯣꯏ ꯂꯩꯔꯁꯤ ꯑꯩꯗꯣ ꯉꯁꯤ ꯑꯃꯨꯛ ꯆꯊꯣꯛ ꯆꯠꯄꯗꯨꯗ ꯑꯃꯨꯛ ꯐꯔꯛ ꯇꯥꯔꯕ ꯅꯨꯃꯤꯠ ꯀꯩꯅꯣꯁꯨ ꯇꯧꯋꯦ ꯉꯁꯤꯗꯤ ꯑꯦꯛꯖꯥꯝꯁꯨ ꯂꯩꯕꯒꯤ ꯒꯦꯠ ꯃꯦꯟ ꯒꯦꯠꯁꯨ ꯊꯣꯡ ꯂꯣꯜꯂꯦꯕ ꯑꯗꯨꯅ ꯀꯣꯏꯊꯣꯛꯀ ꯀꯣꯏꯁꯤꯟꯒ ꯎꯝ
ꯍꯟꯗꯛꯇꯤ ꯀꯣꯏꯁꯟ ꯂꯤꯛ ꯑꯣꯏꯗ꯭ꯔꯣꯏꯖꯥꯠꯂꯥ
ꯈꯪꯗꯦ
ꯑꯣꯏꯔꯝꯃꯔꯣꯏ
ꯀꯌꯥꯔꯛꯅꯣ ꯃꯣꯏ ꯍꯜꯂꯤꯗꯨꯣ ꯌꯦꯡꯅꯤꯡꯛꯑꯣ
ꯍꯟꯗꯛꯀ ꯑꯅꯤꯔꯛ ꯊꯥꯔꯅꯦ
ꯌꯥꯝꯌꯥꯝ ꯊꯤꯅ ꯆꯦꯛꯁꯤꯟꯗꯕꯩꯇꯥ ꯑꯇ ꯐꯥꯒꯤ ꯇꯥꯍꯟꯗ꯭ꯔꯣ
ꯍꯣꯏ ꯑꯗꯨꯁꯨ ꯃꯤ ꯁꯨꯏꯁꯥꯏꯠ ꯐꯤꯅꯥꯝ ꯇꯧꯅꯈ꯭ꯔꯕꯅꯤ ꯍꯥꯏꯕ
ꯎꯝ ꯍꯪ ꯗꯦꯗ ꯃꯣꯏ ꯂꯥꯏ ꯍꯕꯤ ꯋꯥꯔꯤꯁ
ꯃꯥꯅꯦ ꯂꯥꯏꯔꯤꯛ ꯍꯩꯃꯜꯂꯁꯨ ꯉꯥꯎꯋꯦ ꯑꯗꯨꯅꯦ
ꯎꯝ
ꯑꯗꯨꯅ ꯑꯩꯈꯣꯏꯗꯤ ꯂꯥꯏꯔꯤꯛꯁꯨ ꯄꯥꯅꯤ ꯉꯥꯎꯁꯨ ꯉꯥꯎꯅꯤ ꯃꯐꯝ ꯃꯇꯝ ꯇꯟꯖꯥ ꯃꯦꯟꯖꯥ ꯌꯦꯉꯒ
ꯍꯣꯏ
ꯑꯗꯣ ꯃꯣꯏ ꯁꯤꯁꯦ ꯃꯤꯅꯤꯠ
ꯎꯝ
ꯃꯤꯅꯤꯠ ꯇꯔꯥ ꯈ ꯈꯤꯇꯪ ꯁꯥꯟꯅꯧ ꯍꯥꯏꯕꯅꯦꯕ ꯑꯗꯣ ꯑꯩ ꯑꯃꯨꯛ ꯑ ꯊꯝꯃꯒꯦ ꯑꯗꯨꯒ ꯀꯣꯟꯅ ꯑꯃꯨꯛ ꯁꯥꯟꯅꯁꯦ
ꯍꯣꯏ ꯍꯣꯏ ꯊꯝꯃꯣ ꯊꯝꯃꯣ